ꯍꯜꯂꯣ
ꯑꯥ
ꯇꯥꯄ꯭ꯔꯣ
ꯍꯣꯏ ꯇꯥꯏ
ꯑꯣ ꯀꯗꯧꯔꯝꯃꯤꯅꫭ
ꯀꯩꯁꯤ ꯅꯟ ꯇꯣꯡꯗ꯭ꯔꯤ
ꯑꯣ ꯏꯁ ꯃꯅꯤꯄꯨꯔꯤ ꯐꯖꯅ ꯉꯥꯡꯕ ꯍꯥꯏꯔꯤꯗ ꯅꯪ
ꯎꯝ ꯍꯥꯏꯗꯦ
ꯌꯥꯝ ꯍꯩꯌꯦꯅꯦ ꯆꯥꯛꯇꯤ ꯆꯥꯔꯕꯧ
ꯆꯠꯇ꯭ꯔꯤ ꯍꯣꯏ ꯍꯣꯏ ꯆꯥꯗꯤ ꯆꯥꯏ ꯆꯔꯦ
ꯀꯣ ꯆꯥꯔꯑꯦꯕ
ꯍꯣꯏ
ꯀꯔꯤ ꯏꯟꯁꯥꯡ ꯆꯒꯦ ꯆꯈꯔꯦ ꯀꯔꯤꯡꯁꯪꯖꯒꯦ
ꯑꯂꯨ ꯐ꯭ꯔꯥꯏ ꯑꯗꯨ ꯍꯋꯥꯏ ꯆꯥꯔꯦ
ꯑꯣ ꯅꯪ ꯀꯒ꯭ꯔꯤ ꯇ꯭ꯔꯥꯏꯕ꯭ꯔꯥꯀꯣ
ꯍꯥ
ꯅꯪ ꯒ꯭ꯔꯤ ꯇ꯭ꯔꯥꯏꯕꯔꯥ
ꯑꯩ ꯃꯅꯤꯄꯨꯔꯤ
ꯅꯠꯇꯥꯌꯦ ꯅꯪ ꯀꯔꯤ ꯇ꯭ꯔꯥꯏꯞ ꯀꯃꯨꯇꯤ ꯐ꯭ꯔꯤ ꯀꯃꯨꯇꯤ ꯔꯅꯤꯗ
ꯀꯝꯃꯨꯅꯤꯇꯤꯅꯦ
ꯃꯥꯔ
ꯃꯥꯎ
ꯑꯥꯎ ꯃꯥꯎ ꯍꫭꯏ ꯃꯥꯎ ꯑꯩꯅ ꯅꯪꯒꯤ ꯃꯩꯇꯩ ꯂꯣꯝ ꯉꯥꯡꯕ
ꯅꯪꯗꯤ
ꯑꯩ ꯇꯥꯡꯈꯨꯜꯅꯤ
ꯑꯣ
ꯎꯝ ꯀꯗꯥꯏꯗ ꯂꯩꯕ꯭ꯔꯣ ꯅꯪꯗꯤ ꯏꯝꯐꯥꯜꯗ ꯂꯩꯕ꯭ꯔꯥ
ꯍꯣꯏ
ꯑꯣ ꯀꯔꯤ ꯃꯐꯝꯗꯔꯥ ꯏꯝꯐꯥꯜꯒꯤ ꯃꯐꯝꯗ
ꯑ ꯄꯣꯔꯣꯝꯄꯥꯠꯇ
ꯑꯣ ꯀꯩ ꯇꯝꯂꯤꯕ꯭ꯔꯣ
ꯀꯔꯤ ꯀꯔꯤ ꯀꯔꯤ
ꯀꯣꯂꯦꯖ ꯀꯥꯔꯤꯕ꯭ꯔꯥ ꯅꯠꯇ꯭ꯔꯒ ꯂꯥꯏꯔꯤꯛ ꯇꯝꯕ ꯂꯣꯏꯔꯕꯣ
ꯍꯣꯏ ꯀꯂꯦꯖ
ꯑꯥ
ꯅꯪꯗꯤ
ꯑꯩꯗꯤ ꯑꯩꯗꯤ ꯑꯦꯛꯖꯥꯝ ꯀꯝꯄꯤꯇꯤꯇꯤꯐ ꯑꯦꯛꯖꯥꯝ ꯀꯣ ꯑꯗꯨ ꯄ꯭ꯔꯤꯄꯦꯌꯔ ꯇꯧꯔꯤꯌꯦ ꯁꯤꯂꯣꯡꯗ ꯂꯩꯌꯦ
ꯁꯤꯂꯣꯡꯗ
ꯍꯣꯏ
ꯑꯣ ꯁꯤꯂꯣꯡ ꯀꯔꯤ ꯃꯐꯝꯗ
ꯅꯣꯡ ꯊꯥ ꯅꯣꯡ ꯊꯥꯃꯥꯏ ꯈꯪꯕ꯭ꯔꯥ ꯅꯣꯡ ꯊꯥꯃꯥꯏ ꯍꯥꯏꯅ
ꯈꯪꯗꯦ ꯈꯗꯦ
ꯑꯥ ꯁꯤꯂꯣꯡ ꯃꯅꯥꯛ ꯃꯛ ꯁꯤꯂꯣꯡꯃꯛꯇꯅꯤ
ꯑꯣ
ꯋꯥꯔꯜ ꯀꯞ ꯌꯦꯡꯕ꯭ꯔꯣ ꯅꯪꯗꯤ
ꯍꯨꯝ
ꯋꯥꯔꯜ ꯀꯞ ꯌꯦꯡꯕ꯭ꯔꯣ ꯐꯨꯠꯕꯣꯜ
ꯎꯝ ꯌꯦꯡ ꯍꯣꯏ
ꯌꯦꯡꯉꯦ
ꯍꯣꯏ
ꯀꯔꯝꯕ ꯇꯤꯝ ꯁꯞꯄꯣꯔꯠ ꯇꯧꯕ꯭ꯔꯣ
ꯉꯔꯥꯡ ꯌꯦꯡꯒꯦ
ꯔꯣꯅꯥꯜꯗꯣ ꯐꯦꯟ ꯃꯥꯜꯂꯤꯅꯦ ꯃꯥꯟꯅꯅꯩꯅꯦ ꯑꯗꯨꯗꯤ ꯑꯩꯩꯁꯨꯅꯤꯅꯦ ꯉꯔꯥꯡ ꯃꯥꯅ ꯒꯣꯜ ꯆꯟꯕꯗꯤ ꯅꯨꯡꯉꯥꯏꯔꯝꯅꯤ ꯑꯗꯨꯗꯤ ꯀꯣ ꯗꯨꯗꯤ ꯗꯤ ꯃꯊꯪꯗꯁꯨ ꯌꯦꯡꯒꯅꯤ ꯑꯃꯨꯛꯀ ꯃꯥꯒꯤ ꯃꯦꯠꯁ ꯂꯩꯕ ꯀꯥꯟꯗ
ꯎꯝ ꯅꯦꯛꯁ
ꯇ꯭ꯋꯦꯟꯇꯤ ꯑꯩꯠꯇꯀꯣ ꯀꯣꯂꯣꯝꯕꯤꯌꯥꯒ ꯎꯝ
ꯅꯪ ꯖꯦꯟꯅꯤꯝꯁ ꯀꯔꯤ ꯀꯣꯂꯦꯖꯇ ꯀꯥꯕ꯭ꯔꯣ
ꯑ ꯖꯦꯅꯤꯝꯁꯗ
ꯍꯥꯥ ꯗꯣꯛꯇꯔ ꯇꯝꯕ꯭ꯔꯣ ꯅꯪ
ꯅꯠꯇꯦ ꯑꯥ
ꯑꯗꯨꯗꯤ ꯖꯦꯅꯤꯝꯁ ꯇ ꯍꯥꯏꯗꯤ
ꯍꯣꯏ ꯅꯔꯁꯤꯡ ꯑꯗꯨꯗꯅꯦ
ꯑꯣ ꯅꯔꯁꯤꯡ ꯑꯣꯈꯦ ꯑꯣ
ꯑꯗꯨ ꯑꯩꯈꯣꯏ ꯑꯥ ꯍꯧꯖꯤꯛ ꯅꯥꯢꯠ ꯗꯤꯌꯨ
ꯑꯣ ꯑꯣ ꯑꯗꯨꯗꯤ ꯅꯪ ꯕꯤꯖꯤ ꯕꯤꯖꯤ ꯑꯣꯏꯕ꯭ꯔꯥ ꯍꯧꯖꯤꯛ
ꯍꯧꯖꯤꯛ ꯕꯤꯖꯤ ꯕꯤꯖꯤ ꯑꯣꯏꯗꯦ
ꯑꯣꯀꯦ ꯑꯣꯀꯦ
ꯎꯝ
ꯎꯝ ꯑꯣ ꯄꯨꯡ ꯀꯌꯥꯗ ꯇꯨꯝꯕ꯭ꯔꯥ ꯑꯗꯨꯗꯤ
ꯎꯝ ꯄꯨꯡ ꯃꯐꯝ ꯂꯩꯇꯦ ꯑꯩꯈꯣꯏꯗꯤ
ꯑꯣ
ꯍꯧꯖꯤꯛ ꯅꯥꯢꯠ ꯗꯨꯌꯨꯇꯤ ꯂꯩꯌꯦ ꯑꯗꯨꯅꯦ ꯗꯤꯁ ꯋꯤꯛ ꯅꯥ
ꯑꯣꯀꯦ ꯑꯣꯀꯦ ꯁꯣ ꯏꯟ ꯑꯥꯐꯇꯔꯅꯨꯟꯗꯗꯤ ꯂꯩꯇꯦ
ꯍꯥꯥ ꯑꯥꯐꯇꯔꯅꯨꯟꯗꯤ ꯀ꯭ꯂꯥꯁ ꯂꯩꯌꯦ
ꯑꯣ ꯐꯩꯅꯦ ꯐꯩꯅꯦ ꯍꯣꯁꯇꯦꯜꯗ ꯂꯩꯕꯅꯤꯅꯦ ꯅꯪꯗꯤ ꯀꯣ ꯅꯨꯡꯉꯥꯏꯕ꯭ꯔꯣ
ꯍꯣꯏ ꯅꯨꯡꯉꯥꯏꯔꯦ
ꯎꯝ
ꯅ ꯅꯪꯟ ꯔꯦꯟꯗ ꯂꯥꯏꯕ꯭ꯔꯥ
ꯑꯩꯁꯨ ꯍꯣꯁ ꯇꯦꯜꯗ ꯂꯩꯕꯅꯦ ꯄꯤ ꯖꯤ ꯗ ꯑꯗꯨꯗꯤ
ꯑꯗꯨꯗꯤ
ꯅꯪ ꯃꯅꯤꯄꯨꯔꯤꯗꯤ ꯐꯖꯅ ꯉꯥꯡꯕ ꯍꯩꯅꯦ
ꯅꯠꯇꯦ ꯍꯩꯇꯦ ꯍꯩꯇꯤꯌꯦ
ꯍꯩꯔꯛꯅꯤꯗ ꯇꯝꯃꯣꯗ
ꯗꯣ
ꯍꯣꯏ ꯂꯔꯟ ꯇꯧꯕ ꯑꯗꯨꯝ ꯍꯥꯏꯩꯔꯛꯀꯅꯤ ꯇꯞ ꯇꯞꯅ ꯎꯝ
ꯑꯗꯨ ꯁꯤꯂꯑꯣꯡꯒꯤ ꯋꯦꯗꯔ
ꯁꯤꯂꯣꯡꯒꯤ ꯋꯦꯗꯔꯗꯤ ꯍꯣꯏ ꯃꯣꯗꯔꯦꯠꯅꯤ ꯁꯥꯗꯦꯕꯀꯣ
ꯍꯣꯏ
ꯕꯠ ꯅꯣꯡ ꯑꯗꯨꯝ ꯆꯨꯕꯗꯣ
ꯍꯑꯣ ꯍꯣꯏ ꯍꯣꯏ ꯑꯩꯁꯨ ꯂꯥꯁ ꯇꯥꯏꯝ ꯁꯤꯂꯂꯣꯡꯗꯥ ꯑꯥ ꯂꯛꯑꯦ
ꯑꯣ ꯀꯔꯤ ꯇꯧꯕ ꯂꯥꯛꯄ꯭ꯔꯣ ꯀꯣꯏꯕ ꯂꯥꯛꯄ꯭ꯔꯥ
ꯑꯥ ꯅꯠꯇꯦ ꯕꯦꯊꯦꯜ ꯈꯥꯝꯕꯣꯛ
ꯑꯣ ꯕꯦꯇꯜ ꯍꯣꯁꯄꯤꯇꯥꯜꯗꯑꯣ ꯈꯪꯉꯦ ꯈꯪꯉꯦ ꯁ ꯅꯅꯤꯌꯔꯕꯥꯏ ꯍꯑꯦ
ꯕꯔꯥꯄꯅꯤ
ꯑ ꯈꯪꯉꯦ ꯈꯪꯉꯦ ꯀꯩꯅꯣꯅꯦ ꯎꯝ ꯑꯣ ꯅꯨꯃꯤꯠ ꯀꯌꯥ ꯂꯩꯕꯔꯣ ꯍꯥꯎꯃꯤꯅꯤ ꯗꯁ
ꯅꯨꯃꯤꯠ ꯃꯅꯥ
ꯍꯥ
ꯁꯤꯛꯁ ꯁꯤꯛꯁ ꯃꯟꯁ
ꯑꯣ ꯊꯥ ꯇꯔꯨꯛ
ꯍꯣꯏ ꯍꯣꯏ ꯊꯥ ꯇꯔꯨꯛ
ꯑꯣ ꯅꯨꯡꯉꯥꯏꯕꯔꯣ ꯁꯤꯜꯂꯣꯡꯗꯤ ꯅꯥꯪꯒꯤ ꯑꯦꯛꯄꯑꯔꯏꯌꯦꯟꯇꯤ ꯀꯃꯥꯏꯅ ꯇꯧꯒꯦ ꯅꯪꯒꯤ ꯑꯦꯛꯁꯄꯤꯔꯤꯌꯦꯟꯁꯅꯤ ꯑ ꯅꯨꯡꯉꯥꯏꯌꯦ
ꯍꯣꯏ
ꯎꯝ
ꯂꯣꯏꯅꯃꯛ ꯅꯨꯡꯉꯥꯏꯔꯦ
ꯅꯪꯗꯤ ꯃꯥꯎꯗ ꯃꯥꯎꯗ ꯂꯩꯕꯅꯤꯅ ꯃꯥꯟꯅꯔꯝꯒꯅꯤ ꯀ ꯑꯦꯗꯔꯗꯤ ꯀꯣ
ꯍꯣꯏ
ꯃꯥꯎꯒ ꯋꯦꯗꯔ ꯃꯥꯟꯅꯔꯝꯅꯤ
ꯎꯝ ꯍꯣꯏ ꯍꯣꯏ ꯆꯨꯝꯃꯦ
ꯅꯣꯏꯒꯤ ꯃꯥꯎꯒꯤ ꯃꯥꯎꯒ ꯅꯪꯒꯤ ꯉꯥꯡꯕ ꯑꯦꯛꯁꯦꯟꯁꯦ ꯑꯩꯈꯣꯏ ꯇꯥꯡꯈꯨꯜꯒ ꯃꯅꯤꯅꯤ
ꯀꯔꯤ
ꯅꯪꯒꯤ ꯃꯩꯇꯩꯂꯣꯟ ꯉꯥꯡꯕ ꯏꯁꯇꯥꯏꯜꯁꯦ ꯑꯦꯛꯁꯦꯟꯗꯣ ꯇꯥꯡꯈꯨ ꯇꯥꯡꯈꯨꯜꯈꯣꯏꯒ ꯃꯥꯟꯅꯩꯑꯕ ꯅꯪꯒꯤ ꯃꯈꯣꯟꯗꯣ ꯑꯩꯗꯤ ꯐꯥꯔꯁꯇ
ꯑꯣ
ꯑꯗꯨ
ꯎ
ꯑꯗꯨ ꯍꯧꯖꯤꯛ ꯇꯥꯡꯈꯨꯜꯗ ꯁꯤꯆꯨꯋꯦꯁꯟ
ꯍꯥꯥ
ꯀꯃꯥꯏꯅ ꯂꯩ
ꯑꯣ ꯑꯥꯏ ꯊꯤꯡ ꯑꯗꯨ ꯑꯗꯨꯒꯨꯝꯕ ꯇꯣꯄꯤꯛꯇꯨ ꯉꯥꯡꯕ ꯌꯥꯗꯦ ꯇꯕ ꯃꯥꯦ ꯃꯣꯏ ꯔꯨꯜꯁꯇ ꯀꯣ
ꯍꯣꯏ ꯍꯣꯏ
ꯌꯥ
ꯁꯔꯤ ꯁꯔꯤ ꯍꯣꯏ
ꯄꯨꯡ ꯀꯌꯥꯗ ꯇꯨꯡ ꯀꯌꯥ
ꯍꯥ
ꯄꯨꯡ ꯀꯌꯥꯗꯨ ꯇꯨꯝꯒꯦ ꯑꯣ ꯍꯣꯔꯦꯟ ꯅꯥꯏꯟ ꯐꯤꯇꯤ ꯄꯨꯡ ꯀꯌꯥꯗꯨ ꯂꯣꯏꯒꯦ ꯎꯝ ꯁꯤ ꯃꯣꯅꯤ
ꯎꯝ ꯁꯚꯦꯟ
ꯁꯚꯦꯟ
ꯍꯣꯏ
ꯇ ꯁꯚꯦꯟ ꯅꯥꯏꯟꯇꯤ ꯇ
ꯍꯣꯏ
ꯑ ꯋꯥꯉꯅꯤ ꯀ ꯑꯗꯨꯗꯤ ꯑꯗꯨꯗꯤ ꯅꯪꯗꯤ ꯑꯥꯐꯇꯔꯅꯨꯟꯗ ꯇꯨꯝꯒꯨꯅꯤꯅ ꯑꯃꯨꯛꯀꯥ
ꯑ ꯍꯣꯏ ꯁꯚꯦꯟꯗ ꯍꯣꯇꯦꯜꯗꯜꯂꯛꯈꯤꯅꯦ ꯑꯗꯨ ꯋꯥꯁꯑꯞ ꯇꯧꯈꯤ ꯑꯗꯨ ꯇꯨꯡꯒꯦ ꯑꯗꯨ ꯑꯃꯨꯛꯀ ꯏꯂꯦꯚꯦꯟ ꯑꯦꯂꯚꯦꯟꯗ ꯀ꯭ꯂꯥꯁ ꯂꯥꯛꯑꯦ ꯑꯗꯨ ꯇꯨꯋꯦꯜꯐꯇ ꯕ꯭ꯔꯦꯛ ꯂꯩꯑꯦ ꯑꯗꯨ ꯋꯥꯟ ꯇꯨ ꯊ꯭ꯔꯤ ꯀ꯭ꯂꯥꯁ ꯂꯩꯌꯦꯦ
ꯍ ꯋꯥꯒꯅꯤ ꯎ
ꯎꯝ ꯋꯥꯔꯦ
ꯑꯗꯨꯗꯤ ꯍꯛꯆꯥꯡ ꯁꯣꯛꯀꯅꯤ ꯐꯖꯅ ꯇꯨꯝꯗ꯭ꯔꯗꯤ
ꯍꯣꯏ
ꯀꯔꯤ ꯀꯔꯤꯔꯤ ꯍꯤꯟꯖꯥꯡ ꯄ꯭ꯔꯣꯚꯥꯏꯠ ꯇꯧꯕ꯭ꯔꯥ ꯍꯣꯁꯇꯦꯜꯗꯗꯤ ꯀꯔꯤ ꯀꯔꯤ ꯍꯤꯟꯖꯥꯡ ꯄ꯭ꯔꯣꯚꯥꯏꯠ ꯇꯧꯕ꯭ꯔꯥ ꯃꯣꯏ ꯍꯣꯁꯇꯦꯜꯗꯤ
ꯃꯇꯣꯔ ꯗꯥꯜ ꯑꯥꯂꯨ ꯀꯣꯕꯤ ꯀꯔꯤ ꯀꯔꯤ ꯀꯔꯤ ꯌꯦꯟ ꯆꯤꯛꯀꯝ ꯐꯤꯁꯗꯤ ꯄꯤꯤꯗꯦ ꯑꯗꯨ ꯑꯦ ꯕꯁꯨ ꯄꯤ
ꯑꯣ ꯅꯣꯏ ꯅꯔꯁ ꯇꯝꯕꯗꯨ ꯆꯍꯤ ꯀꯌꯥ ꯇꯝꯕ꯭ꯔꯣ
ꯑꯩꯈꯣꯏꯒꯤꯗꯤ ꯊ꯭ꯔꯤ ꯌꯔꯁꯀꯤꯅꯦ ꯖꯦꯅꯤꯝ
ꯑꯣ ꯍꯧꯖꯤꯛꯇꯤ ꯆꯍꯤ ꯀꯌꯥ ꯀꯌꯥꯒ ꯌꯧꯈ꯭ꯔꯦ ꯅꯪ ꯇꯝꯕ
ꯍꯧꯖꯤꯛꯗꯤ ꯂꯥꯁ ꯏꯌꯥꯔꯅꯦ
ꯑꯣ ꯂꯥꯁ ꯏꯔꯥ
ꯍꯣꯏ ꯐꯅꯤꯅ
ꯑꯣ ꯑꯣꯏꯈ꯭ꯔꯅꯤꯅ ꯑꯗꯨꯗꯤꯀꯣ
ꯍꯣꯏ
ꯑꯗꯨ ꯁꯤ ꯂꯣꯏ ꯁꯤ ꯂꯣꯏꯕ ꯍꯦꯛ ꯗꯥꯏꯔꯦꯛ ꯅꯔꯁ ꯇꯧꯕ ꯌꯥꯕ꯭ꯔꯥ ꯅꯠꯇ꯭ꯔꯒ ꯑꯦꯛꯖꯥꯝꯃꯨꯛ ꯊꯥꯒꯗꯧꯕ꯭ꯔꯥ
ꯗꯥꯔꯦꯠ ꯗꯥꯔꯦꯠ ꯇꯧꯕꯁꯨ ꯌꯥꯔꯦ
ꯑꯣ
ꯍꯣꯏ ꯍꯧꯖꯤꯛ ꯏꯟꯇꯔꯟ ꯏꯟꯇꯔꯟ ꯇꯧꯋꯦ ꯑꯩꯈꯣꯏꯅ
ꯑꯣ
ꯍꯣꯏ
ꯐꯥꯏꯅꯦ
ꯑꯗꯨꯗꯤ ꯑꯩ ꯆꯂꯒꯦ
ꯍꯣꯏ ꯍꯣꯏ ꯐꯔꯦ ꯀꯣ ꯃꯪ ꯐꯔꯁꯤ ꯀꯣ ꯎꯝ ꯎꯝ